ꯂꯥꯛꯑꯣ
ꯇꯥꯕ꯭ꯔꯣ
ꯑ ꯇꯥꯏ ꯄꯥꯎ ꯐꯥꯎꯅꯗꯕ ꯀꯨꯏꯔꯦꯍꯦ
ꯀꯅꯥꯗꯥꯥ
ꯀꯅꯂ
ꯅꫭꯛꯀꯅꯨ ꯑꯩꯗꯤ ꯍꯨꯏꯔꯥ ꯑꯂꯨꯒꯥ ꯌꯥꯔꯦ
ꯀꯩꯅꯣ ꯑꯩꯒꯤ ꯈꯣꯟꯖꯦꯜꯁꯦ ꯔꯤꯄꯤꯠ ꯇꯧꯔꯒ ꯂꯩꯔꯦ
ꯗ꯭ꯔꯤꯄꯤ ꯇꯧꯔꯒ ꯂꯩꯕꯗꯣ
ꯎꯝ
ꯅꯪꯅꯅꯦ
ꯀꯩ ꯑꯩ ꯉꯁꯥꯏ ꯑꯩ ꯃꯤꯕꯨ ꯇꯧꯔꯒ ꯁꯨꯃꯥꯏꯅ ꯇꯧꯗꯦ ꯑꯩꯒꯤ ꯐꯣꯟ
ꯎꯝ ꯀ꯭ꯂꯥꯁ ꯆꯠꯀꯗꯣꯏꯔꯣꯉꯁꯤꯗꯤ ꯁꯦꯁ ꯅꯨꯡꯉꯥꯏꯔꯤꯅꯦ ꯅꯣꯏ ꯍꯦꯔꯣꯗꯤ
ꯑꯩꯈꯣꯏ ꯍꯦꯔꯣꯗꯥ ꯃꯤꯇꯤꯡ ꯆꯠꯈꯤꯌꯦ
ꯋꯥ ꯅꯪ ꯍꯦꯔꯣ ꯅꯪ ꯍꯦꯔꯣ ꯅꯪ ꯅꯪꯕꯨ ꯅꯍꯥꯟ ꯐꯨꯕꯗꯣ ꯅꯅꯥꯕ꯭ꯔꯥ
ꯐꯨꯗꯦꯗꯥ ꯑꯩ ꯍꯩꯔꯣ
ꯏꯁ ꯌꯥꯝ ꯐꯨꯏ ꯍꯥꯏꯌꯦ
ꯀꯅꯥꯅ ꯑꯩꯈꯣꯏꯒꯤ ꯑꯉꯥꯡ ꯑꯣꯏꯔꯥ
ꯌꯥꯝ ꯐꯨꯏ ꯍꯥꯏꯌꯦꯅꯦ ꯑꯩꯁꯨ ꯈꯪꯉꯦ ꯐꯨꯕ ꯐꯨꯕꯗꯣ ꯑꯌꯨꯛ ꯒ꯭ꯔꯥꯎꯟ ꯃꯇꯣꯟꯗꯒꯤ ꯌꯦꯡꯉꯒ ꯂꯩꯕꯅꯦꯕ ꯑꯁ ꯅꯪ ꯐꯖꯅ ꯄꯣꯔꯅꯤꯗꯣ
ꯌꯥꯔꯤꯕꯒꯤ ꯉꯥꯡꯅ ꯑꯩꯈꯣꯏ ꯑꯣꯏꯔꯨꯔꯗꯤ ꯃꯤꯐꯥꯎꯕ ꯌꯥꯝ ꯍꯩꯇꯦ
ꯅꯪꯕꯨꯗꯤ ꯄꯨꯗꯕ ꯋꯥꯅꯤ ꯃꯤꯕꯨꯗꯤ ꯄꯪꯐꯨ ꯐꯨꯕꯅꯤꯀꫭ ꯃꯅꯦꯀꯣ
ꯌꯥꯔꯦꯗ ꯃꯤ ꯃꯁꯨ ꯐꯨꯗꯦꯕ ꯑꯩꯣꯟꯅꯁꯨ ꯐꯨꯅꯦꯦ
ꯑꯗꯨꯏꯗꯤ ꯀꯔꯤꯒꯤꯔꯥ ꯅꯪ ꯅꯍꯥꯟ ꯀꯥꯞꯄꯒ ꯂꯩꯕꯗꯣ ꯅꯣꯏ ꯃꯥ ꯅꯤꯡꯁꯤꯡꯂꯛꯄꯒꯤꯔꯥ
ꯑꯁ ꯀꯞ ꯖꯏ ꯀꯄꯥ ꯀꯄꯥꯁꯨ ꯍꯥꯏ ꯏꯗꯦ
ꯑꯗꯨꯗꯤ ꯅꯪ ꯅꯣꯡꯃ ꯐꯖꯅ ꯄꯨ ꯇꯥꯔꯦ ꯀꯞꯄ꯭ꯔꯥ ꯀꯞꯇꯕ꯭ꯔꯥ ꯌꯦꯡ ꯇꯥꯈ꯭ꯔꯦ ꯑꯗꯨꯗꯤ
ꯍꯌꯦꯡ ꯌꯥꯝ ꯋꯥꯥꯏꯑꯌꯦ ꯁꯤ ꯅꯨꯄꯥꯁꯦ
ꯁꯤ ꯅꯨꯄꯥꯁꯦ ꯍꯥꯏ ꯑꯩ ꯑꯉꯥꯡ ꯂꯩꯇ꯭ꯔꯤ ꯁꯤ ꯅꯨꯄꯥ ꯍꯥꯏꯒ ꯁꯤ ꯄꯥꯈꯪ ꯍꯥꯏ
ꯌꯥꯔꯦꯗ ꯅꯪꯁꯦ ꯑꯦ ꯄꯥꯈꯪ ꯑꯣꯏꯔꯁꯨ ꯀꯩ ꯀꯩ ꯍꯥꯏꯁꯤꯔ ꯑꯣꯖꯥꯝ ꯁꯇꯨꯜ ꯂꯩꯕ ꯀꯩꯅꯣ ꯑꯣꯏꯔꯁꯨ ꯑꯗꯨꯝ ꯅꯨꯄꯥꯕꯨꯗꯤ ꯅꯨꯄꯥ ꯍꯥꯏꯗꯅ
ꯅꯨꯄꯥꯕꯨꯗꯤ ꯅꯨꯄꯥ ꯍꯥꯏꯗꯦ
ꯈꯪꯉ
ꯅꯨꯄꯥꯕꯨꯗꯤ ꯅꯨꯄꯥꯕꯨꯗꯤ ꯅꯨꯄꯥ ꯍꯥꯏꯗꯤ ꯅꯪꯅ ꯇꯧꯍꯟꯒꯗꯕ
ꯌꯥꯔꯦꯗ ꯂꯥꯏꯁꯪ ꯆꯠꯄ꯭ꯔꯥ ꯉꯁꯤꯗꯤ
ꯆꯇꯦ
ꯀꯩꯒꯤ ꯕꯣꯜ ꯌꯦꯡꯕꯩ
ꯕꯣꯁ ꯌꯦꯡꯗꯦ
ꯀꯔꯤ ꯊꯕꯛ ꯆꯠꯄ
ꯐꯃꯨꯡꯒꯤ ꯊꯕꯥꯛ ꯆꯠꯄ ꯍꯥꯏꯇꯥꯔꯦ
ꯍꯥꯥ
ꯐꯃꯨꯡꯒꯤ ꯊꯕ ꯆꯠꯄ ꯍꯥꯏ ꯇꯥꯔꯦ
ꯑꯗꯨꯝ ꯃꯇꯊꯦꯡ ꯑꯣꯏꯔꯕꯅꯤ ꯑꯗꯨꯗꯤ
ꯍꯧꯖꯤꯛꯀꯥꯟꯗꯤ ꯑꯩꯈꯣꯏꯁꯦ ꯀꯩꯅꯣ ꯇꯧꯔꯤꯅꯦ ꯀꯩꯅꯣ ꯇꯧꯔꯦ ꯍꯧꯖꯤꯛ ꯀꯥꯥꯟꯅꯤ ꯅꯪ ꯑꯉꯥꯡꯗꯤ ꯇꯨꯝ ꯇꯨꯝꯃꯒ ꯂꯩꯕ꯭ꯔꯥ
ꯇꯨꯝꯃꯦ ꯍꯣꯏ ꯐꯖꯅ ꯇꯨꯝꯃꯦ ꯍꯧꯖꯤꯛ
ꯅꯨꯉꯥꯏꯔꯦꯅꯦ ꯅꯪ ꯑꯩꯉꯣꯟꯗ ꯆꯍꯤ ꯑꯃ ꯍꯦꯜꯂꯦꯀꯣ ꯎꯝ
ꯍꯧꯒ ꯍꯧꯒꯠꯂꯗꯤ ꯑꯃꯨꯛꯀ ꯍꯧꯒꯠꯂꯗꯤ ꯀꯩꯅꯣꯁ ꯌꯥꯝ ꯣꯇꯤ ꯑꯣꯏꯕꯅꯤ
ꯏꯁ ꯑꯩꯉꯣꯟꯗ ꯊꯥꯔꯛꯑꯣ ꯐꯖꯅ ꯋꯥꯔꯛꯄꯤꯒꯦ
ꯅꯪ ꯋꯥꯔꯛꯄꯤꯔꯤꯗꯣ ꯅꯪꯕꯨ ꯀꯤꯕꯤꯔꯣꯏ
ꯀꯤꯒꯅꯤ ꯑꯩ ꯋꯥꯔꯛꯄꯗꯤ ꯑꯁ ꯑꯩ ꯋꯥꯔꯛꯄ ꯑꯉꯥꯡꯁꯤꯡꯗꯤ ꯑꯁ ꯑꯥꯏ ꯑꯦ ꯑꯦꯁ ꯑꯣꯐꯤꯁꯥꯔ ꯑꯩꯗꯤ ꯑꯁ ꯑꯥꯔꯃꯤ ꯑꯣꯐꯤꯁꯔ ꯄꯥꯏꯂꯠ ꯁꯥꯏꯟꯇꯤꯁ ꯑꯗꯨ ꯈꯇꯪꯅꯤ
ꯌꯥꯔꯦꯗ ꯅꯪꯒꯤ ꯌꯥꯝ ꯀꯩ ꯍꯥꯏꯁꯤꯔꯥ ꯌꯥꯝ ꯃꯦꯆꯤꯌꯣꯔ ꯑꯣꯏꯕ ꯇꯥꯏꯞꯇ ꯅꯪ ꯑꯉꯥꯡ ꯑꯣꯏꯔꯤꯌꯦ ꯑꯩ ꯑꯩꯉꯣꯟꯗꯒꯤ ꯈꯔ ꯑꯉꯥꯡ ꯑꯣꯏꯕ ꯃꯥꯜꯂꯦ
ꯑꯦ ꯑꯩꯅꯥꯡꯦ ꯍꯣꯏ ꯅꯪ ꯅꯪ ꯃꯋꯥꯒꯥ ꯅꯪ ꯃꯇꯨꯅ ꯅꯪ ꯃꯋꯥꯒ ꯅꯕꯥꯅꯤ ꯆꯍꯤ ꯄꯨꯜꯂꯁꯨ ꯑꯩ ꯑꯩꯕꯨ ꯌꯧꯔꯣꯏꯅꯦ ꯑꯩꯉꯣꯟꯗ
ꯑꯗꯨꯁꯨ ꯑꯗꯨꯗꯤ ꯍꯦꯟꯃꯟꯗ꯭ꯔꯣ ꯅꯪꯁꯨ ꯐꯩꯒꯤ ꯌꯥꯝ ꯇꯥꯏ ꯑꯗꯨꯗꯤ
ꯌꯧꯔꯛꯑ ꯌꯧꯔꯛꯏ ꯑꯗꯨꯐꯥꯎ ꯌꯧꯔꯣꯏ ꯑꯗꯨꯗꯒꯤ ꯍꯦꯟꯅ ꯅꯆꯥ ꯑꯃꯨꯛ ꯍꯥꯞꯀꯠ ꯍꯞꯀꯠꯂꯁꯨ ꯍꯥꯞꯀꯠꯂꯁꯨ ꯑꯃꯨꯛ ꯌꯥꯎꯔꯣꯏ
ꯍꯥꯏꯔꯗꯤ ꯅꯪꯁꯨ ꯍꯦꯟꯃꯜꯂꯦ ꯑꯗꯨꯗꯤ
ꯍꯦꯟꯗꯦ ꯍꯦꯟꯗꯦ ꯀꯌꯥꯃꯨꯛ ꯍꯦꯟꯕ꯭ꯔꯥ ꯑꯁ ꯇꯥꯕ꯭ꯔꯣ ꯑꯁ ꯍꯟꯗꯛ ꯃꯔꯛ ꯑꯁ ꯑꯩꯈꯣꯏꯔꯣꯝꯗ ꯌꯥꯝ ꯆꯥꯎꯈꯠꯄꯒꯤ ꯍꯥꯏꯇꯥꯔꯦ ꯄꯥꯝꯕꯤꯒꯁꯦ ꯁꯨꯡꯎ ꯎꯕ ꯐꯪꯗ꯭ꯔꯦ ꯅꯣꯏ ꯄꯥꯝꯕꯤ ꯈꯔ ꯂꯩꯔꯗꯤ ꯊꯥꯔꯛꯑꯣ ꯍꯥꯏꯗꯤ ꯑꯩꯈꯣꯏ ꯂꯝꯗꯣ ꯑꯗꯨꯗꯤ ꯉꯥꯛꯇꯪ ꯁꯥꯔꯒ ꯂꯩꯔꯦꯕ ꯑꯣꯏꯕꯒꯤ ꯑꯗꯨꯗꯤꯤꯡ ꯉꯥꯛꯇꯪ ꯁꯥꯔ ꯂꯩꯔꯦ ꯄꯥꯝꯕꯤ ꯑꯁꯤ ꯎꯕ ꯐꯪꯉ ꯅꯨꯡꯁꯤꯠ ꯀꯁꯦ ꯑꯐꯕ ꯅꯨꯡꯁꯤꯠ ꯐꯥꯎ ꯐꯪꯗꯔꯦꯅꯦ ꯌꯨꯝꯅ ꯌꯨꯝ ꯕꯤꯜꯗꯤꯡꯅ ꯕꯤꯜꯗꯤꯡ ꯑꯗꯨꯇꯪ ꯑꯣꯏꯕꯒꯤ
ꯑꯁ ꯍꯣꯏ ꯆꯥꯎꯈꯠꯇꯕꯩꯅꯦ ꯑꯗ ꯕꯤꯜꯗꯤꯡ ꯌꯥꯝ ꯁꯥꯕꯗꯣ
ꯀꯔꯤꯒꯤꯔꯀꯣ ꯃꯤꯁꯤꯡꯁꯦ ꯅꯪ ꯀꯩꯅꯣꯗꯤ ꯆꯥꯕ ꯐꯪꯉꯕ꯭ꯔꯥ
ꯀꯩꯅꯣ
ꯍꯧꯗꯥꯡꯒꯨꯝꯕ ꯍꯨꯏꯗꯥꯡꯒꯨꯝꯕ ꯍꯨꯏꯗꯣꯡꯒꯨꯝꯕ ꯆꯥꯕꯠ ꯐꯪꯉꯕ꯭ꯔꯥ
ꯀꯣꯏꯩꯅꯣ ꯍꯨꯏꯗꯣꯡꯒꯤ ꯍꯨꯏꯗꯣꯡꯒꯤ
ꯍꯣꯏꯗꯣꯡ ꯍꯣꯏꯏꯗꯥꯡ ꯍꯧꯗꯥꯡ ꯈꯪꯗꯦ
ꯈꯪꯗꯦ
ꯏꯁꯁ ꯍꯣꯔꯦꯟ ꯅꯣꯏꯅ ꯅꯦꯝꯄꯣꯛꯇ ꯍꯪꯉꯨ
ꯌꯥꯔꯦ ꯅꯪꯁꯦ ꯐꯒꯤ ꯇꯧ ꯃꯅꯕꯒꯤ ꯊꯥꯖꯗ꯭ꯔꯦꯀꯣ
ꯑꯦ
ꯐꯥꯈꯤꯗꯧꯕ ꯍꯥꯏꯕꯨ ꯑꯩ ꯉꯁꯤ ꯉꯔꯥꯡ ꯅꯨꯄꯤ ꯇꯔꯥ ꯆꯔꯛꯑꯦ ꯑꯁꯤꯗꯤ ꯀꯅꯥꯇ ꯊꯥꯖꯔꯛꯣꯏꯦ ꯁꯤꯗꯤ ꯆꯨꯝꯕ ꯅꯠꯇ꯭ꯔꯣ ꯁꯤꯗꯤ ꯁꯨꯝ ꯅꯪꯅ ꯇꯧꯔꯛꯄꯒꯤ ꯇꯧꯕꯅꯦ ꯁꯨꯇꯤ ꯀꯅꯥꯁꯨ ꯊꯥꯖꯔꯣꯏꯕ ꯑꯗꯨꯃꯥꯏꯗꯤ ꯑꯩ ꯑꯩ ꯉꯥꯡꯗꯅ
ꯍꯣꯏ ꯍꯧꯖꯤꯛꯇꯤ ꯅꯪ ꯌꯨꯝꯗ ꯂꯩꯕ꯭ꯔꯥ ꯀꯥꯏꯗ ꯂꯩꯕ꯭ꯔꯥ
ꯀꯩ ꯄꯣꯛꯈꯩꯗꯤ ꯂꯩꯌꯦ
ꯅꯪ ꯕꯕꯨ ꯑꯩ ꯈꯣꯏꯅ ꯉꯥꯛꯇ ꯑꯗꯨꯝ ꯂꯩꯔꯦꯅ ꯅꯨꯡꯉꯥꯏꯕꯗꯨꯗ
ꯏꯁ ꯑꯩ ꯉꯁꯤ ꯈꯇꯪ ꯑꯃꯨꯛ ꯂꯥꯛꯑꯦꯍꯦ ꯉꯔꯥꯡ ꯅꯍꯥꯟꯗꯤ ꯄꯥꯛ ꯂꯥꯛꯇ꯭ꯔꯦ
ꯕꯕꯣꯕꯨ ꯌꯥꯝ ꯃꯤꯁ ꯇꯧ ꯃꯥꯜꯂꯦ ꯑꯗꯨꯗꯤ
ꯅꯠꯇꯦ ꯑꯩꯈꯣꯏꯕꯨꯐꯥꯎꯁꯨ ꯂꯩꯇꯦ ꯁꯤ ꯃꯈꯥꯔꯣꯝꯗ ꯀꯨꯝꯈꯤꯌꯦ ꯂꯩꯌꯦ ꯍꯣꯏ ꯕꯣꯛ ꯑꯩꯈꯣꯏꯗꯣ ꯀꯩꯅꯣ ꯋꯥꯏ ꯐꯥꯏ ꯐ꯭ꯔꯤ ꯑꯣꯏꯕꯒꯤ
ꯑ
ꯑꯗꯨ ꯑꯣꯏꯕꯒꯤꯅꯦꯗ
ꯑꯗꯨꯗꯤ ꯌꯥꯝ ꯑꯗꯨꯨꯃꯥꯏꯅ ꯑꯩꯁꯨ ꯑꯗꯨꯝ ꯑꯟꯂꯤꯃꯤꯇꯦꯠꯇꯗꯤ ꯐꯪꯉꯤꯗ ꯐꯥꯏꯚ ꯖꯤꯒꯨꯝꯕ ꯌꯥꯝ ꯐꯪꯕꯒꯤ
ꯅꯠꯇꯤ ꯑꯣꯗꯔꯣꯕ ꯀꯣ ꯐꯥꯖꯤ ꯇ ꯑꯣꯏꯔꯔꯣꯏ ꯍꯟꯗꯛꯇꯤ
ꯈꯪꯗꯦ ꯑꯩ ꯀꯩꯅꯣ ꯑꯟꯂꯤꯃꯤꯇꯦꯠꯁꯨ ꯍꯥꯞꯄꯒꯤꯀꯣ ꯅꯝꯕꯔ ꯑꯅꯤꯒꯤ
ꯅꯨꯡꯉꯥꯏꯀꯜ ꯃꯤ ꯃꯆꯥꯗꯤ ꯌꯨꯝ ꯄꯥꯡꯈ꯭ꯔꯕꯅꯤꯅ ꯌꯥꯝꯅ ꯄꯣꯡꯝꯈ꯭ꯔꯦꯀꯣ
ꯌꯥꯔꯤꯗ ꯄꯣꯡꯕꯒꯤ ꯋꯥ ꯅꯠꯇꯦ ꯄꯣꯡꯉꯦ ꯁꯤ ꯁꯤꯕꯨ ꯄꯣꯡꯕꯒꯤ ꯋꯥꯔꯅꯤ ꯅꯪꯁꯨ ꯑꯩ ꯍꯥꯏꯌꯦ ꯑ ꯑꯩꯒꯤ ꯐꯣꯟꯗꯒꯤ ꯑꯟꯂꯤꯃꯤꯇꯦꯠ ꯂꯩꯕꯅꯤꯅ ꯑꯩꯒꯤ ꯐꯣꯟꯗꯒꯤ ꯑꯗꯨꯝ ꯆꯤꯡꯉꯦꯕ ꯍꯥꯏꯗꯤ ꯍꯣꯁꯄꯣꯠ ꯨꯕꯖꯤ ꯄꯤ
ꯑꯛꯁꯄꯣꯔꯠ ꯂꯨꯕꯁꯨꯗꯤꯑꯦꯕ ꯑꯗꯨꯒꯤ ꯑꯩ ꯐꯣꯟꯁꯦ ꯁꯥꯕꯅ ꯂꯣꯏꯔꯅꯤ ꯎꯝ ꯍꯧꯖꯤꯛꯄꯨꯗꯤ ꯁꯗꯦ
ꯇꯤꯚꯤ ꯇꯤꯚꯤ ꯇꯤꯚꯤꯗ ꯑꯗꯨꯝ ꯆꯤꯡꯕꯒꯤꯀꯣ
ꯇꯤꯕꯤꯤꯁ ꯆꯤꯡꯕ꯭ꯔꯥ
ꯍꯣꯏ ꯇꯤꯚꯤꯁꯨ ꯆꯤꯡꯉꯦ ꯇꯤꯚꯤꯗꯣ ꯑꯗꯨ ꯌꯨꯇ꯭ꯌꯕꯇ ꯌꯦꯡꯅꯤꯡꯉꯥꯏꯀꯣ
ꯎꯝ ꯕꯣꯜ ꯌꯦꯉꯣ ꯑꯗꯨꯗꯒꯤ ꯑꯩ ꯍꯥꯏꯒꯦ ꯑꯩ ꯍꯥꯏꯒꯦ ꯅꯪꯒꯤ ꯐꯣꯟ ꯁꯥꯒꯠꯄꯗꯣ
ꯎꯝ
ꯅꯣꯏ ꯐ꯭ꯔꯤꯁꯇ ꯍꯥꯞꯄꯣ ꯏꯟꯈꯠꯂꯛꯀꯅꯤ ꯏꯟꯊꯔꯛꯀꯅꯤ ꯄꯁꯟꯅ
ꯑꯁꯅꯅꯨꯡ ꯑꯖꯦ ꯀꯔꯤ
ꯑꯁ ꯅꯨꯉꯥꯏꯇꯦ ꯀꯥꯔꯤꯔ ꯅꯪ ꯌꯥꯔꯦ ꯃꯊꯤ ꯉꯥꯡꯗꯦ ꯑꯩ
ꯃꯊꯤ ꯑꯣꯏꯔꯕꯅꯤ ꯍꯧꯖꯤꯛꯀꯤꯁꯦ ꯑꯩ ꯊꯥꯖꯕ ꯑꯝꯇ ꯐꯥꯎꯗ꯭ꯔꯦ ꯏꯕꯥꯅꯤ ꯋꯥꯊꯤ ꯑꯗꯨꯝ ꯉꯥꯡꯉꯥ ꯂꯩꯔꯦꯕ
ꯉꯥꯡꯗꯦ ꯉꯥꯡꯗꯦ ꯀꯔꯤ ꯃꯊꯜ ꯇꯧꯕ꯭ꯔꯥ ꯉ ꯁꯤꯗꯤ
ꯔꯤꯄꯤꯠ
ꯍꯣꯡꯗꯤꯦꯌꯦ ꯍꯣꯡꯗꯦꯌꯦꯦ ꯑꯩ ꯈꯣꯠꯆꯗꯤ ꯍ ꯑꯩ ꯈꯨꯣꯟꯖꯗꯤ ꯍꯣꯡꯈ꯭ꯔꯦ ꯑꯩ ꯈꯨꯣꯟꯖꯗꯤ ꯍꯣꯡꯈ꯭ꯔꯦꯀꯣ
ꯈꯪꯗꯦ
ꯑꯦꯂꯕꯦꯟ ꯇꯨꯌꯦꯦꯜꯞ ꯀꯥꯔꯦꯀꯥꯟꯗꯒꯤ
ꯑꯩ ꯍꯥꯏꯗꯤꯀꯣ ꯔꯤꯄꯤꯠ ꯇꯧꯔꯒ ꯂꯩꯌꯦ ꯑꯩ ꯅꯪꯒꯤ ꯐꯣꯟꯗꯒꯤꯔꯥ ꯂꯥꯎꯠ ꯏꯁꯄꯤꯀꯔ ꯊꯝꯕꯒꯨꯝꯗ ꯈꯔ ꯑꯗꯨꯝ ꯔꯤꯄꯤꯠ ꯇꯧꯔ ꯂꯩꯕ
ꯎꯝ ꯅꯠꯇꯦ ꯅꯠꯇꯦ ꯅꯪꯒꯤ ꯐꯣꯣꯟ ꯂꯩꯗꯒꯤꯅꯦ ꯀꯃꯥꯏꯅ ꯂꯥꯁꯇꯒ ꯊꯝꯕ ꯌꯥꯗꯣꯏꯅꯣ ꯉꯁꯥꯏꯗꯣ ꯅꯪ ꯐꯣꯟꯗꯣ ꯅꯪ ꯈꯣꯟꯖꯦꯜꯗꯣ ꯑꯩꯉꯣꯟꯗꯁꯨ ꯂꯥꯛꯑꯦ ꯉꯁꯥꯏꯗꯣ
ꯎꯝ
ꯇꯥꯕ꯭ꯔꯣ ꯅꯪ ꯈꯣꯟꯖꯦꯜꯗ ꯄꯨꯔꯥ ꯀꯩꯅꯣ ꯀꯩꯅꯣ ꯇꯨ ꯑꯩꯆ ꯊ꯭ꯔꯤ ꯑꯩꯆ ꯑꯗꯨꯃ ꯍꯥꯞꯄꯗꯣ ꯋꯥꯆꯞꯇ ꯃꯦꯁꯦꯁ ꯇꯥꯔꯛꯑꯀꯥꯟꯗ ꯑꯗꯨꯃꯥꯏꯅ ꯇꯧꯔꯒ ꯂꯩꯌꯦ ꯉꯁꯥꯏꯗꯣ ꯑꯃꯨꯛ ꯇꯣꯛꯈ꯭ꯔꯦ
ꯍꯪꯅꯤꯒ꯭ꯌꯥꯟ ꯇꯥꯗ꯭ꯔꯦ ꯉꯁꯤꯒꯤꯁꯦ
ꯍ ꯍ ꯋꯥꯏꯍꯦ ꯀꯔꯤ ꯇꯧꯕꯒꯤꯔꯥ
ꯐꯣꯟꯃꯦꯠ ꯃꯅꯨꯡꯗ ꯌꯔꯔꯕꯅꯤ
ꯍꯥꯥ
ꯐꯣꯟ ꯃꯦꯠꯃꯟꯕꯒꯤ ꯑꯣꯏꯔꯝꯒꯨꯅꯦꯕ
ꯑꯁ ꯀꯥꯏꯗꯩꯩ ꯐꯣꯟ ꯃꯦꯞꯄꯅꯣꯗ ꯍꯟꯗꯛ ꯃꯔꯛꯁꯤ ꯐꯣꯟ ꯃꯦꯠꯄ ꯐꯪꯗꯦ ꯂꯧꯎꯅꯦ ꯂ
ꯅꯣꯏ ꯂꯧ ꯂꯣꯏꯔꯕꯣ
ꯂꯣꯏꯇ꯭ꯔꯤꯗ
ꯂꯕ ꯂꯤꯡꯗ꯭ꯔꯕꯣ ꯄꯟꯐꯦꯟ ꯑꯣꯏꯅ ꯇꯧꯕ꯭ꯔꯥ
ꯄꯝꯐꯦꯟ ꯑꯣꯏꯅ ꯇꯧꯒꯅꯤ ꯎ ꯂꯧ ꯋꯥꯠꯂꯤ ꯌꯥꯝꯅ
ꯎꯝ
ꯄꯅꯠꯇ ꯅꯪꯏꯗꯤ ꯂꯧ ꯎꯗꯕꯅꯤꯅ ꯅꯨꯡꯉꯥꯏꯔꯦꯅꯦ
ꯑꯁ ꯂꯧ ꯇꯧꯗ꯭ꯔꯁꯨ ꯑꯗꯨꯝ ꯊꯕꯛꯇꯕꯨꯗꯤ ꯑꯗꯨꯝ ꯂꯩꯕꯅꯤꯗ
ꯅꯪ ꯅꯪ ꯃꯉꯥꯏꯔꯛꯀ ꯅꯨꯡꯉꯥꯏꯕ
ꯌꯥꯔꯦꯗ ꯅꯪꯅ ꯍꯦꯟꯅ ꯅꯨꯡꯉꯥꯏꯗ
ꯏꯁ ꯀꯥꯏꯗꯒꯤꯅꯣꯗ ꯑꯩꯈꯣꯏꯗꯤ ꯅꯨꯄꯤ ꯊꯤꯅꯤꯡꯉꯥꯏꯁꯨ ꯈꯪꯗ꯭ꯔꯦ
ꯅꯨꯄꯤ ꯊꯤ ꯊꯤꯅꯤꯡꯉꯤ ꯑꯣꯏꯔꯝꯅꯦ ꯁꯤ ꯅꯨꯄꯥꯁꯦ
ꯑꯁꯤ ꯊꯤꯅꯤꯡꯗꯦ
ꯉꯜꯂꯤꯌꯦ ꯉꯜꯂꯤꯌꯦ
ꯑꯩꯗꯣ ꯑꯩꯈꯣꯏ ꯅꯨꯄꯤ ꯄꯥꯛ ꯄꯥꯝꯗꯦ ꯀꯔꯤ ꯇꯧꯕꯒꯤꯔ
ꯍꯥꯥ
ꯑꯩꯈꯣꯏ ꯅꯨꯄꯤꯄꯥ ꯄꯥꯝꯅꯦꯕ ꯑꯩꯗꯣ
ꯅꯣꯏ ꯈꯨꯟꯗ
ꯑꯩꯈꯣꯏꯒꯤ ꯅꯨꯄꯤ ꯄꯥꯟꯗꯦ ꯍꯥꯏꯕ ꯑꯩꯈꯣꯏꯒꯤ ꯈꯨꯟ ꯅꯠꯇꯕ
ꯑꯣ
ꯉꯥꯎꯔꯦ ꯑꯩ ꯑꯩ ꯅꯨꯄꯤ ꯊꯤꯔꯦ ꯀꯥꯟꯗꯅ ꯅꯪ ꯄꯩꯁꯥ ꯈꯥꯏꯕꯤꯔꯣꯏꯗꯔꯣ
ꯈꯥꯏꯕꯤꯒꯤꯅꯦ ꯑꯗꯨꯣ ꯊꯤꯔꯣ ꯅꯪ ꯍꯌꯦꯡ
ꯑꯦꯁ ꯊꯤꯔꯁꯨ ꯈꯥꯏꯕꯤꯒꯗꯕ ꯃꯥꯟꯗꯦꯗ ꯐꯣꯟ ꯐꯥꯎ ꯇꯔꯛꯀꯗꯕ ꯃꯥꯥꯟꯗꯦ
ꯑꯁꯦꯡꯕ ꯀꯌꯥ ꯊꯤ
ꯆꯍꯤ ꯃꯉꯥꯗꯗꯤ ꯊꯤꯔꯅꯤ ꯑꯩ
ꯍꯝ
ꯆꯍꯤ ꯃꯉꯥ ꯂꯩꯔꯗꯤ ꯊꯤꯔꯅꯤ
ꯑꯣ ꯍꯣꯏ ꯁꯦꯕꯤꯡ
ꯁꯦꯕꯤꯡ ꯆꯧꯈꯤꯌꯣ ꯁꯦꯕꯤꯡ ꯁꯤꯕꯤꯡꯁꯨ ꯀꯥꯏꯗꯩꯩ ꯑꯁ ꯁꯤꯕꯤꯡ ꯂꯩꯇꯦꯅꯦ ꯍꯧꯖꯤꯛ ꯀꯣꯛ ꯁꯥ ꯀꯣꯛ ꯁꯥꯔꯒ ꯂꯩꯕꯅꯤꯅꯦ
ꯍꯧꯖꯤꯛ ꯀꯣꯛ ꯁꯥꯔꯁꯨ ꯍꯌꯦꯡ ꯋꯥꯏ ꯀꯣꯛ ꯁꯥꯔꯔꯣꯏ
ꯑꯩ ꯍꯧꯖꯤꯛ ꯃꯤꯒꯤ ꯄꯩꯁꯥ ꯄꯨꯔꯒ ꯂꯩꯕꯅꯤꯍꯦ
ꯑꯩꯩꯁꯨꯅꯤꯗ ꯆꯞ ꯃꯥꯟꯅꯩ
ꯏꯁ ꯅꯪꯗꯤ ꯀꯃꯥꯏꯅ ꯄꯨꯕ ꯌꯥꯔꯦ
ꯑꯩꯈꯣꯏ ꯏꯁ ꯅꯪ ꯊꯥꯖꯔꯣꯏ ꯑꯩ ꯍꯥꯏꯔꯗꯤ
ꯏꯁ ꯅꯣꯏ ꯅꯣꯏ ꯅꯀꯨꯕꯣꯛꯁꯨ ꯄꯩꯁꯥ ꯄꯥꯏꯌꯦ ꯅꯅꯦꯝꯕꯣꯛꯁꯨ ꯄꯩꯁꯥ ꯄꯥꯏꯌꯦ
ꯀꯥꯏꯗꯩꯩ ꯄꯩꯁꯥ ꯄꯥꯏꯕꯅꯣ ꯑꯩꯈꯣꯏ ꯄꯩꯁꯥ ꯄꯥꯏꯗꯦꯗ
ꯅꯪ ꯃꯋꯥꯒꯤ ꯃꯅꯥꯎꯅꯨꯄꯤ ꯂꯩꯕ꯭ꯔꯥ
ꯍꯣꯏ
ꯑꯝꯇꯐꯥꯎ ꯑꯩ ꯎꯗ꯭ꯔꯤꯅꯤ ꯃꯌꯥꯝꯕꯗꯤ ꯂꯩꯕ꯭ꯔꯥ ꯑꯉꯥꯡ ꯑꯅꯤ ꯈꯛꯇ ꯅꯠꯇ꯭ꯔꯣ ꯃꯣꯏꯗꯣ
ꯑꯍꯨꯝꯅꯦ
ꯅꯨꯄꯥ ꯅꯨꯄꯥꯗꯤ ꯃꯊꯟꯗꯅꯦꯀꯣ
ꯅꯨꯄꯥ ꯑꯅꯤ ꯅꯨꯄꯤ ꯑꯃ ꯃꯥꯅ ꯑꯍꯟꯅꯦ
ꯑꯩꯗꯤ ꯃꯥ ꯈꯛꯇꯪꯅꯦ ꯈꯪꯕ ꯑꯇꯩꯗꯤ ꯈꯪꯗꯦ
ꯃꯥꯒꯤ ꯀꯩꯅꯣ ꯑꯥ ꯃꯥꯒꯤ ꯃꯆꯟꯅꯨꯄꯤꯗꯣ ꯢ ꯃꯔꯥꯝꯗ ꯀꯣꯂꯦꯖꯇ ꯑꯣꯖꯥ ꯇꯧꯕꯅꯦ ꯑꯗꯣ ꯑꯃꯨꯛ ꯍꯜꯂꯒ ꯀꯩꯅꯣ ꯏꯝꯐꯥꯜꯗ ꯂꯩ ꯍꯧꯖꯤꯛꯇꯤ